ꯑꯁ ꯅꯪꯁꯦ ꯋꯥꯔꯤ ꯋꯥꯔꯤ ꯁꯥꯟꯅ ꯑꯥ ꯁꯨꯡꯐꯪ ꯐꯪꯗꯤꯦꯍꯦ ꯀꯩꯗꯧꯔꯤꯅꯣ ꯌꯥꯝ ꯈꯠꯂꯒ ꯂꯩꯔꯤꯔꯣ ꯅꯪ
ꯑꯁ ꯇꯨꯝꯅꯤꯡꯕꯅ ꯍꯧꯖꯤꯛꯇꯣ ꯌꯥꯝ ꯇꯨꯝꯅꯤꯡꯕꯅꯦꯗ ꯑꯩꯗꯣ
ꯑꯣ ꯑꯩꯗꯤ ꯌꯥꯝ ꯈꯜꯂꯒ ꯂꯩꯕꯒꯤꯔ ꯈꯜꯂꯤꯅꯦ
ꯈꯠꯁꯤꯔ ꯇꯧꯔꯒ ꯇꯟꯕ ꯈꯠꯅꯤꯡꯉꯥꯏ ꯇꯥꯟꯕꯗꯣ
ꯈꯠꯄ ꯌꯥꯗ꯭ꯔꯣ
ꯏꯁꯥ ꯉꯝꯗꯕꯒꯤ ꯈꯠꯄ ꯉꯝꯗꯔꯦ
ꯅꯪꯁꯨ ꯅꯁꯥ ꯉꯝꯗꯕꯒꯤ ꯋꯥꯔꯤ ꯉꯥꯛꯇꯪ ꯊꯣꯛꯂꯛꯑꯦꯗ
ꯎꯝ ꯑꯩꯁ
ꯍꯦꯛ ꯍꯥꯏꯕꯒ ꯏꯁꯥ ꯉꯝꯗꯦ ꯏꯁꯥ ꯉꯝꯗꯦ
ꯏꯁꯥ ꯉꯝꯗꯕꯒꯤ ꯑꯩꯈꯣꯏ ꯑꯉꯥꯡ ꯑꯅꯤꯁꯨ ꯌꯥꯗ꯭ꯔꯦ ꯃꯣꯏ ꯑꯅꯤꯁꯨ ꯎꯝ
ꯑꯥꯏꯌꯦ ꯑꯁ ꯑꯩꯁꯦ ꯈ꯭ꯋꯥꯡ ꯅꯠꯇꯕ ꯎ ꯈ꯭ꯋꯥꯡ ꯅꯥꯏꯑꯦ ꯑꯦ ꯈ꯭ꯋꯥꯡ ꯅꯥꯏꯑꯦ ꯑꯦ ꯈ꯭ꯋꯥꯡꯒꯤ ꯃꯈꯥ ꯃꯊꯛꯀꯤꯗꯣ ꯃꯊꯛꯇ ꯅꯥꯢ ꯑꯩꯒꯤ ꯈ꯭ꯋꯥꯡꯒꯤ ꯃꯊꯛꯇ ꯅꯥꯏꯌꯦ
ꯐꯔꯦꯅꯦ ꯆꯥꯛꯇꯤ ꯆꯥꯔꯕ꯭ꯔꯣ
ꯆꯥꯔꯦ ꯍꯌꯦꯡ ꯑꯦꯛꯖꯥꯝ ꯂꯩꯕꯅꯤꯅ ꯆꯥꯛ ꯆꯥꯔꯒ ꯂꯩꯕꯅꯦ ꯉꯁꯥꯏꯗꯣ
ꯀꯩ ꯌꯦꯟꯁꯥꯡ
ꯑꯥ ꯍꯋꯥꯏ ꯃꯔꯨꯒ ꯀꯩꯅꯣ ꯁꯤꯡ ꯃꯅꯥꯒ ꯁꯝ ꯑꯦꯁ ꯆꯒꯦꯝꯄꯣꯝꯕ ꯍꯥꯏꯒꯦ ꯇꯧꯋꯦꯍꯦ ꯀꯥꯡꯁꯣꯏ ꯇꯧ ꯀꯥꯡꯁꯣꯏ ꯆꯥꯕꯅꯦ
ꯑꯃꯗꯤ ꯂꯥꯛꯇ꯭ꯔꯦ
ꯂꯥꯛꯇ꯭ꯔꯦ ꯑꯩꯅ ꯂꯩꯇꯦ ꯂꯥꯛꯀꯅꯨ ꯍꯥꯏꯕꯒꯤ
ꯑꯣ ꯑꯣ
ꯃꯥ ꯂꯥꯛꯑꯗꯤ ꯀꯩꯅꯣ ꯏꯁꯤꯡ ꯊꯨꯅ ꯑꯃꯨꯛ ꯂꯣꯏꯁꯟꯅꯤ ꯂꯣꯏꯁꯟꯒꯅꯤꯗꯅ ꯍꯟꯗꯛꯇꯤ ꯁꯥꯕꯅꯤꯅ ꯁ꯭ꯀꯨꯜ ꯆꯠꯄ ꯎꯝ ꯅꯨꯡꯇꯤꯒꯤ ꯆꯠꯄꯅꯤꯅꯀꯣ ꯑꯅꯤꯃꯛ
ꯅꯣꯡꯃ
ꯅꯨꯡꯇꯤꯒꯤ ꯏꯔꯨꯕ ꯑꯗꯨꯒꯤ ꯏꯁꯤꯡ ꯂꯩꯔꯣꯏ ꯏꯁꯤꯡ ꯂꯩꯔꯣꯏ ꯃꯃꯥ ꯍꯛꯇ ꯇ ꯇ ꯂꯥꯛꯑꯗꯤ
ꯄꯨꯡ ꯀꯌꯥꯗꯅꯣ ꯑꯦꯛꯖꯥꯝ
ꯄꯨꯡ ꯑꯃꯗꯅꯦ
ꯎꯝ ꯑꯗꯣ ꯏꯃꯥ ꯃꯅꯥꯛꯇ ꯑꯗꯨꯝ ꯑꯗꯨꯝ ꯂꯩꯕ ꯌꯥꯕ꯭ꯔꯥꯅꯦ
ꯀꯩ ꯍꯥꯏꯕꯅꯣ
ꯏꯃꯥ ꯃꯅꯥꯛꯇ ꯑꯗꯨꯝ ꯂꯩꯕ ꯌꯥꯕ꯭ꯔꯕ ꯃꯣꯏ ꯊꯕꯛ ꯀꯩꯅꯣ ꯇꯧꯕꯁꯤꯡꯅꯗꯤ ꯍꯥꯏ
ꯌꯥꯝꯃꯦ ꯍꯟꯗꯛꯁꯦ ꯎꯝ ꯍꯥꯏꯗꯦ ꯍꯥꯏꯗꯦ ꯃꯤ ꯈꯔꯗꯤ ꯌꯥꯝꯃꯦ ꯍꯟꯗꯛꯁꯦ ꯀꯩꯅꯣ ꯅꯦꯅꯦ ꯍꯣꯏꯒꯤ ꯃꯃꯥ ꯀꯩꯀꯥꯁꯨ ꯂꯥꯛꯄꯒꯤꯀꯣ
ꯑꯣ
ꯃꯆꯟꯅꯨꯄꯤꯁꯨ ꯂꯥꯛꯑꯦ ꯑꯗꯨꯒꯤ ꯃꯤ ꯈꯔꯗꯤ ꯌꯥꯝꯃꯦ ꯑꯗꯣ ꯔꯨꯝ ꯑꯗꯨꯝ ꯆꯥꯎꯕꯅꯤꯅꯀꯣ ꯎꯝ ꯂꯩꯕꯩ ꯂꯩꯕ ꯌꯥꯏꯗ
ꯑꯗꯣ ꯏꯃꯥꯗꯤ ꯏꯄꯥꯒꯗꯤ ꯑꯣ ꯏꯃꯥꯗꯤ ꯏꯄꯥꯒꯗꯤ ꯐꯣꯟ ꯐꯥꯎꯅꯗ꯭ꯔꯦ
ꯐꯥꯎꯅꯗ꯭ꯔꯦ ꯅꯪ ꯔꯥꯁꯤ ꯂꯩꯇꯦ ꯍꯥꯏꯅ ꯕ꯭ꯂꯣꯛ ꯊꯝꯃꯦ ꯍꯥꯏ
ꯀꯅꯥꯅ
ꯎꯝ ꯏꯃꯅꯅꯤꯅꯦ ꯊꯥꯏꯅꯒꯤ ꯀꯩꯅꯣ ꯑꯁ ꯅꯨꯡꯁꯤ ꯑꯏꯁ ꯑꯦ ꯅꯨꯡꯁꯤ ꯁꯥꯎꯅꯔꯗꯤ ꯕ꯭ꯂꯣꯛ ꯊꯝꯅꯕꯗꯣ
ꯑꯣ
ꯑꯗꯨꯅꯦ ꯇꯧꯔꯤꯁꯦ ꯃꯣꯏꯁꯦ ꯃꯣꯏꯅ ꯃꯣꯏꯅ ꯂꯩꯁꯥ ꯄꯥꯈꯪ ꯇꯧꯔꯤꯅꯦ ꯍꯟꯗꯛꯁꯦ
ꯑꯩꯈꯣꯏꯅ ꯑꯩꯈꯣꯏꯅ ꯑꯩꯈꯣꯏꯅ ꯑꯃꯨꯛ ꯀꯩꯅꯣ ꯑꯣꯜꯂꯦ ꯐꯥꯗꯔ ꯃꯥꯗꯔ ꯑꯣꯜꯂꯦ ꯏꯃꯥ ꯏꯄꯥ ꯑꯣꯜꯂꯦ ꯑꯩꯈꯣꯏꯅ
ꯎꯝ ꯑꯩꯈꯣꯏꯅ ꯑꯃꯨꯛ ꯃꯣꯏꯕꯨ ꯌꯣꯛꯂꯤꯅꯦ ꯀꯩꯅꯣ ꯃꯣꯏ ꯑꯅꯤꯕꯨ ꯌꯣꯛꯂꯤꯅꯦ
ꯒ꯭ꯌꯥꯟ ꯇꯥꯅꯤꯡꯉꯥꯏ ꯋꯥ ꯉꯥꯡꯉꯤꯅꯦ ꯍꯥꯏꯌꯣ
ꯑꯗꯨꯅꯦ ꯑꯗꯨꯏꯅꯦ ꯄꯩꯁꯥ ꯀꯟꯅ ꯇꯥꯜꯂꯤꯅꯦꯕ ꯅꯪꯁꯦ
ꯌꯣꯒꯅꯕꯗꯣ ꯄꯩꯁꯥ ꯈꯔꯥ ꯋꯥꯠꯄ
ꯎꯝ
ꯌꯥꯗꯦꯗ ꯍꯌꯦꯡꯗꯤ ꯀꯥꯏ ꯆꯠꯀꯅꯤ ꯎꯝ ꯅꯥꯔꯒ ꯂꯩꯒꯅꯤ ꯍꯥꯏꯔꯣ
ꯈꯪꯗꯦ ꯉꯁꯤꯗꯤ ꯈꯤꯇꯪ ꯐꯔꯦ ꯑꯗꯣ ꯍꯌꯦꯡ ꯀꯃꯥꯏꯟ ꯇꯧꯅꯤ ꯈꯪꯗꯦ
ꯑꯁ
ꯑꯁꯤ ꯍꯞꯇꯥꯗꯤ ꯂꯧ ꯆꯠꯅꯤꯡꯉꯁꯨ ꯆꯠꯄ ꯌꯥꯗꯧꯕ ꯃꯥꯟꯗ꯭ꯔꯦ
ꯅꯪꯁꯦ ꯑꯦꯄꯤꯁ ꯍꯥꯞꯄ꯭ꯔꯣ
ꯍꯥꯞꯇꯦ
ꯑꯣ ꯍꯥꯞꯇ꯭ꯔꯗꯤ ꯐꯔꯦ ꯑꯁ ꯀꯩꯅꯣ ꯅꯪꯒꯤ ꯀꯩꯅꯣ ꯃꯈꯣꯟ ꯀꯩꯀꯥ ꯅꯪꯒꯤ ꯅꯅꯥꯛꯇ ꯂꯩꯕ ꯃꯈꯣꯟ ꯀꯩꯀꯥꯗꯣ ꯑ ꯀꯩꯅꯣ ꯑꯗꯨꯝ ꯃꯍꯧꯁꯥꯒꯤ ꯃꯈꯣꯟꯗꯣ ꯑꯗꯣ ꯌꯥꯝ ꯇꯥꯏꯌꯦꯕ
ꯀꯩ ꯏꯟꯖꯥꯡ ꯆꯥꯔꯒꯦ ꯉꯁꯤꯗꯤ
ꯑ ꯁꯧꯒ꯭ꯔꯤꯒ ꯗꯁꯀꯨꯠ
ꯑꯣ ꯍꯥꯎꯇꯦꯅꯥ ꯑꯩꯗꯤ ꯆꯥꯅꯤꯡꯗꯦꯅ ꯑꯩꯗꯤ ꯆꯥꯅꯤꯡꯗꯦꯍꯦ
ꯍꯥꯎꯋꯦ ꯉꯁꯤꯁꯦ ꯌꯥꯝ ꯆꯥꯏ ꯏꯃꯥꯁꯨ ꯆ ꯑꯁ ꯏꯃꯥꯗꯣ ꯆꯥꯛ ꯆꯥ ꯆꯥꯛ ꯆꯥꯅꯤꯡꯗꯦ ꯍꯥꯏꯔꯒꯀꯣ ꯑꯩꯅ
ꯎꯝ
ꯆꯥꯛ ꯆꯥꯒꯗꯕꯗꯣ ꯑꯩꯒ ꯑꯉꯥꯡ ꯑꯃꯈꯛꯇ ꯉꯥꯏꯔꯦꯕ ꯑꯩꯈꯣꯏ ꯑꯅꯤ ꯈꯛꯇ ꯆꯥꯕ ꯅꯨꯡꯉꯥꯏꯇꯦ ꯆꯥꯔꯁꯦ ꯆꯥꯔꯗꯤ ꯑꯗꯨꯝ ꯆꯥꯅꯤꯡꯕꯅꯦ ꯍꯥꯏꯔꯒꯀꯣ ꯃꯥꯁꯨ ꯐꯝꯃꯒ ꯃꯥ ꯍꯥꯟꯅ ꯆꯥꯔꯦ ꯑꯩ ꯀꯩꯅꯣ ꯇꯧꯔꯤꯉꯩꯗ ꯑꯁꯤ ꯌꯥꯝ ꯍꯥꯎꯋꯤ ꯌꯥꯝ ꯍꯥꯎꯋꯦ ꯍꯥꯏꯔꯒ ꯌꯥꯝ
ꯎꯝ ꯊꯨ ꯊꯨꯅ ꯊꯨꯅ ꯊꯨꯅ ꯆꯥꯔꯒ ꯍꯥꯟꯅ ꯍꯧꯒꯠꯂꯝꯒꯅꯤ
ꯃꯥꯒꯤ ꯎꯝ ꯃꯥ ꯒꯤ ꯃꯍꯧꯁꯥꯏ ꯍꯧꯅ ꯍꯩꯅꯕꯤꯗꯣ ꯊꯨꯅ ꯊꯨꯅ ꯆꯥꯔꯒ ꯌꯣꯠꯄ꯭ꯔꯥ ꯌꯣꯠꯇꯕ꯭ꯔꯥꯁꯨ ꯈꯪꯗꯦ
ꯊꯨꯅ ꯊꯨꯅ ꯆꯥꯔꯒ ꯍꯧꯒꯠꯄꯗꯣ
ꯍꯥꯎꯕꯗꯤ ꯍꯥꯎꯕꯅꯤ ꯃꯔꯛ ꯃꯔꯛꯇ ꯑꯗꯨꯝ ꯆꯥꯔꯗꯤ ꯍꯥꯎꯋꯦ
ꯎꯝ ꯃꯔꯛ ꯃꯔꯛꯇ ꯆꯥꯕꯕꯨꯗꯤ ꯑꯗꯨꯝ ꯆꯥꯕ ꯌꯥꯏꯗ ꯑꯗꯨ ꯅꯠꯇꯕꯤꯗ ꯑꯁ ꯇꯤꯒꯤ ꯇꯣꯏꯅ ꯇꯣꯏꯅ ꯆꯥꯕꯗꯣ
ꯑꯧ
ꯈꯔ ꯇꯣꯏꯅ ꯆꯥꯕꯗꯣ ꯑꯗꯨꯗꯤ ꯉꯝꯗꯦꯗ
ꯑꯣ ꯇꯣꯏꯅꯗꯤ ꯆꯥꯕ ꯅꯨꯡꯉꯥꯏꯇꯦ ꯗꯁꯨ ꯆꯥꯕꯗꯨꯗꯤ ꯅꯨꯡꯉꯥꯏ ꯑꯣ
ꯑꯁ ꯉꯁꯤ ꯏꯁꯤꯡ ꯂꯥꯛꯄꯗꯨꯗꯤ ꯑꯩꯗꯤ ꯌꯥꯝ ꯁꯥꯎꯅꯤꯡꯕꯅꯤꯗ ꯉꯁꯥꯏ ꯑꯩꯉꯣꯟ ꯅꯪꯉꯣꯟꯗ ꯂꯤꯈꯤꯕꯗꯣ
ꯑꯣ ꯏꯁꯤꯡꯗꯣ ꯂꯩꯕ꯭ꯔꯥ
ꯂꯩꯕꯅꯦ ꯀꯩꯅꯣ ꯆꯍꯨꯝ ꯆꯍꯨꯝꯒꯤ ꯂꯩꯕꯅꯦ ꯂꯤꯁꯤꯡ ꯑꯃꯗ ꯆꯍꯨꯝꯅꯦꯕ
ꯊꯟꯗꯤ ꯊꯪꯕ꯭ꯔꯥ
ꯊꯜꯂꯦ ꯑꯗꯣ ꯈꯔ ꯂꯦꯝꯒꯗ꯭ꯔꯥ ꯈꯟꯕꯅꯦ ꯑꯗꯣ ꯂꯦꯝꯗꯦ ꯀꯃꯥꯏꯟ ꯇꯧꯕꯅꯣ ꯈꯪꯗꯦ ꯑꯩꯈꯣꯏꯒꯤꯗꯣ ꯂꯤꯁꯤꯡ ꯑꯃꯗꯤ ꯁꯨꯗꯦꯕꯣ
ꯂꯦꯝꯗꯦꯕ ꯑꯩꯒꯤ ꯑꯩꯒꯤ ꯗ꯭ꯔꯝꯗꯨ ꯗ꯭ꯔꯝꯗꯨꯁꯨ ꯆꯅꯤ ꯁꯨꯗꯦꯕ ꯑ ꯆꯥꯃ ꯌꯥꯡꯈꯩ ꯌꯥꯡꯈꯩ ꯈꯔ ꯍꯦꯟꯕꯅꯦꯕ ꯆꯅꯤꯗꯤ ꯁꯨꯗꯦꯕ ꯑꯗꯨꯗꯤ ꯁꯤꯟꯇꯦꯛꯁ ꯑꯅꯤ ꯗꯣ ꯆꯍꯨꯝ ꯆꯍꯨꯝꯒꯤ ꯂꯩꯔꯦ ꯑꯗꯨꯅ ꯆꯍꯨꯝ ꯆꯍꯨꯝ ꯂꯩꯔꯦ ꯑꯗꯨꯗ ꯑꯩꯒꯤꯗꯨꯅ ꯆꯥꯝꯃ ꯌꯥꯡꯈꯩ ꯈꯔ ꯍꯦꯜꯂꯦ ꯈꯪꯗꯦ ꯀꯃꯥꯏꯟ ꯇꯧꯕꯖꯥꯠꯅꯣ ꯂꯤꯁꯤꯡ ꯑꯃ ꯁꯨꯗꯦꯅꯦ ꯈꯟꯕꯗ ꯑꯌꯥ ꯌꯥꯝ ꯋꯥꯠꯂꯦ
ꯗ꯭ꯔꯝꯗꯣ ꯅꯍꯥꯟꯈꯩ ꯊꯝꯕ ꯗ꯭ꯔꯝꯗꯨꯔꯥ ꯑꯗꯨꯔ
ꯎꯝ ꯉꯍꯥꯟꯈꯩ ꯊꯝꯕ ꯗ꯭ꯔꯝꯗꯨꯅꯦ ꯄꯨꯔꯛꯇ꯭ꯔꯦ ꯑ ꯀꯩꯅꯣ ꯕ꯭ꯔꯥꯏꯠꯁꯨ ꯑꯗꯨꯝ ꯊꯟ ꯊꯟꯗꯤ ꯊꯜꯂꯦꯗ ꯑꯗꯨ ꯑꯣꯏꯔꯁꯨ ꯌꯥꯝ ꯋꯥꯠꯂꯦꯕ ꯈꯟꯕꯗ ꯀꯩꯅꯣ ꯑꯗꯨ ꯗ꯭ꯔꯝꯗꯣ ꯆꯅꯤ ꯆꯅꯤꯁꯨ ꯁꯨꯗꯕꯅꯦꯕ ꯑꯗꯨꯅ ꯁꯤꯟꯇꯦꯛꯁ ꯑꯅꯤꯗ ꯑꯥ ꯀꯩꯅꯣ ꯎꯝ ꯆꯥꯇ꯭ꯔꯨꯛ ꯂꯩꯔꯦ ꯑꯗꯨꯗ ꯗ꯭ꯔꯝ ꯂꯩꯔꯦ ꯑꯗꯨꯠ ꯗ꯭ꯔꯝꯗ ꯆꯅꯤ ꯑꯗꯨꯝ ꯄꯥꯔꯁꯦꯕ ꯑꯗꯨꯗ ꯆꯥꯇ꯭ꯔꯨꯛ ꯆꯥꯇ꯭ꯔꯦꯠ ꯅꯤꯄꯥꯜ ꯃꯥꯅꯤ ꯑꯍꯨꯝ ꯃꯔꯤ ꯃꯉꯥ ꯇꯔꯨꯛ ꯇꯔꯦꯠ ꯅꯤꯄꯜ ꯂꯩꯔꯦ ꯑꯗꯨꯗ ꯆꯅꯤꯁꯨ ꯋꯥꯠꯂꯤꯕ ꯑꯗꯨꯗ ꯑꯍ ꯃꯣꯏꯁꯦ ꯀꯩꯅꯣ ꯃꯤꯉꯣꯟꯗ ꯍꯦꯟꯅ ꯄꯤꯕꯒꯤ ꯑꯣꯏꯔꯝꯒꯅꯤ ꯈꯜꯂꯦ ꯁꯤꯡ ꯑꯃ ꯂꯥꯛꯀꯅꯤ ꯍꯥꯏꯕꯒꯦꯀꯣ ꯑꯣ ꯏꯁꯤꯡ ꯑꯃ ꯂꯥꯛꯀꯅꯤ ꯍꯥꯏꯕꯗ ꯌꯥꯝ ꯋꯥꯠꯂꯦꯅꯦ ꯏꯁꯤꯡꯁꯦ ꯈꯜꯂꯗꯤ
ꯎꯝ
ꯆꯅꯤ ꯍꯦꯟꯅ ꯋꯥꯠꯂꯦꯕ ꯆꯅꯤ ꯌꯥꯡꯈꯩꯒꯨꯝꯕ ꯋꯥꯠꯂꯦꯕ ꯏꯁꯤꯡꯁꯦ ꯆꯅꯤ ꯆꯅꯤ ꯍꯥꯏꯔꯤꯁꯦ ꯑꯗꯣ ꯑꯋꯥꯠꯄ ꯈꯔ ꯗ꯭ꯔ ꯑꯩꯈꯣꯏꯒꯤ ꯀꯩꯅꯣ ꯀꯩꯀꯥꯁꯨ ꯑꯗꯨꯝ ꯊꯝꯕꯅꯤꯅ ꯀꯣ ꯭ꯔꯥꯏꯠ ꯀꯩꯀꯥꯁꯨ ꯊꯟꯕꯅꯤꯅ ꯑꯗꯨ ꯑꯣꯏꯔꯁꯨ ꯆꯥꯝꯃ ꯌꯥꯡꯈꯩꯒꯨꯝꯕꯗꯤ ꯋꯥꯠꯂꯤꯦ ꯃꯣꯏꯁꯦ ꯃꯤ ꯑꯇꯩꯒꯤ ꯄꯤꯕꯒꯤ ꯑꯣꯏꯔꯝꯒꯅꯤ ꯈꯪꯗꯦ
ꯁꯥꯏꯇ ꯇꯔꯝꯒ
ꯈꯪꯗꯦ ꯃꯤ ꯑꯇꯩꯒꯤ ꯄꯤꯕꯒꯤ ꯑꯣꯏꯔꯝꯒꯅꯤ ꯈꯜꯂꯦ ꯑꯃꯤ ꯈꯔꯗꯤ ꯎꯝ ꯃꯔꯅꯝꯗꯤ ꯅꯝꯗꯦꯗ ꯑꯗꯨꯝ ꯁꯦꯡꯉꯦ ꯑꯗꯨꯒꯤ ꯈꯔ ꯀꯩꯅꯣ ꯑꯁꯤꯗꯤ ꯁꯦꯡꯕꯅꯤꯅ ꯕ꯭ꯔꯥꯏꯛꯇ ꯊꯝꯃꯁꯨ ꯀꯩꯅꯣ ꯃꯣꯠꯄ ꯎꯝ ꯃꯈꯥꯗ ꯂꯩꯇ꯭ꯔꯦꯗꯅ ꯑꯁꯤꯁꯤꯡꯗꯤ ꯇꯣꯇꯤꯗ ꯂꯥꯛꯄ ꯏꯁꯤꯡꯗꯤ ꯃꯈꯥꯗ ꯌꯥꯝꯅ ꯕ꯭ꯔꯥꯏꯒꯤ ꯃꯈꯥꯗ ꯃꯣꯠꯄꯁꯤꯡꯗꯣ ꯌꯥꯝ ꯃ ꯋꯥ
ꯎꯝ
ꯑꯗꯨꯒꯤ ꯑꯗꯨꯗꯤ ꯇꯜꯂꯦꯕ ꯑꯗꯨꯒꯤ ꯑꯁꯤ ꯂꯥꯛꯄꯁꯤꯗ ꯕ꯭ꯔꯥꯏꯛꯁꯦ ꯊꯟꯍꯟꯕꯅꯦ ꯃꯣꯠꯄꯁꯤꯡꯗꯣ ꯌꯥꯎꯍꯟꯗꯅꯕ ꯂꯣꯏꯅ ꯁꯦꯡꯗꯣꯛꯑꯒ ꯕ꯭ꯔꯥꯏꯁꯨ ꯑꯁꯤꯗꯤ ꯀꯩꯅꯣ ꯍꯥꯏꯔꯗꯤ ꯈꯔꯗꯤ ꯑꯗꯨꯝ ꯊꯛꯄ ꯌꯥꯔꯅꯤ ꯑꯗꯨꯅ ꯀꯩꯅꯣ ꯎꯝ ꯏꯁꯤꯡ ꯂꯩꯕ ꯐꯪꯗ꯭ꯔꯗꯤ ꯁ ꯀꯣꯛꯁꯦ ꯇꯪꯈꯥꯏ ꯑꯃ ꯆꯤꯛꯑꯦꯅꯦ ꯑꯩꯒꯤꯁꯦ
ꯍꯧꯖꯤꯛꯀꯥꯟꯗꯤ ꯂꯥꯏꯅꯥꯅꯤ ꯑꯁꯤ ꯈꯨꯜ ꯑꯁꯤ ꯃꯤ ꯌꯥꯝ ꯀꯅꯥꯔꯦ
ꯑꯁ ꯅꯛꯁꯦ ꯈꯪꯗꯦ ꯀꯩꯅꯣ ꯇꯧꯕꯒꯤ ꯑꯣꯏꯔꯝ ꯑꯩ ꯁꯥꯃꯟꯕꯒꯤ ꯑꯣꯏꯔꯝꯒꯅꯤꯗ
ꯎꯝ ꯑꯗꯨꯗꯤ
ꯎꯝ ꯑꯩ ꯑꯩꯒꯤ ꯑꯁꯤ ꯀꯣꯛ ꯇꯪꯈꯥꯏ ꯆꯤꯛꯄꯁꯦ ꯑꯁ ꯌꯥꯗ꯭ꯔꯦ ꯑꯁꯤꯒꯨꯝꯕꯁꯤ ꯑꯁꯤꯁꯤ ꯎꯝ ꯀꯣꯛ ꯆꯤꯛꯄ ꯇꯪꯈꯥꯏꯒꯨꯝꯕ ꯑꯗꯨꯝ ꯆꯤꯛꯄꯁꯤꯗꯤ ꯃꯥꯡꯉꯣꯏ ꯍꯥꯏꯌꯦ ꯋꯥꯈꯜ ꯂꯩꯅꯥꯅꯦ ꯍꯥꯏ ꯁꯤꯁꯦ
ꯄꯦꯔꯥꯅꯤ ꯈꯗꯤ ꯋꯥꯈꯜ ꯇꯧꯕ꯭ꯔꯥ ꯅꯪ
ꯈꯪꯗꯦ ꯋꯥꯈꯜꯅꯥꯅꯦ ꯍꯥꯏ ꯑꯩꯈꯣꯏ ꯑꯩꯈꯣꯏꯅꯦ ꯏꯅꯦꯅ ꯍꯥꯏꯔꯛꯄꯅꯦ ꯑꯩꯈꯣꯏ ꯏꯅꯦꯅ ꯍꯥꯏꯔꯛꯄꯅꯦ ꯋꯥꯈꯜ ꯏꯅꯥ ꯂꯩꯕꯒꯤꯅꯦ ꯍꯥꯏꯌꯦ ꯍꯥꯏ ꯋꯥꯗ
ꯋꯥꯜ ꯂꯩꯥꯏꯅꯥ ꯂꯥꯏꯅꯤꯡꯉꯥꯏ ꯍꯔꯣꯒꯁꯨ ꯋꯥꯔꯤ ꯅꯨꯡꯉꯥꯏꯇꯕ ꯅꯠꯇꯦ ꯅꯨꯡꯉꯥꯏꯔꯝꯒꯅꯤ
ꯑꯥ
ꯐꯦꯃꯂꯤꯁꯨ ꯍꯧꯖꯤꯛ ꯍꯧꯖꯤꯛꯀꯤ ꯀꯔꯤꯁꯨ ꯇꯧꯗꯔꯦ ꯌꯥꯝꯅꯁꯨ ꯀꯔꯤꯁꯨ ꯇꯧꯗꯔꯦ ꯍ ꯋꯥꯈꯔꯂꯀꯣ
ꯈꯪꯗꯦ ꯍꯥꯟꯅ ꯑꯗꯨꯝ ꯇꯧꯔꯝꯕꯗꯣ ꯑꯁꯤ ꯂꯩꯕꯁꯦ ꯑꯗꯨꯝ ꯄꯨꯟꯁꯤ ꯁꯨꯕꯒꯤ ꯂꯩꯒꯅꯤ ꯍꯥꯏꯕ ꯑꯁꯤ ꯆꯤꯛꯄꯁꯦ ꯑꯩꯁꯦ ꯌꯥꯝ ꯇꯣꯏꯅ ꯆꯤꯛꯈ꯭ꯔꯦꯕ ꯑ
ꯀꯩꯅꯣ ꯋꯥꯈꯜ ꯇꯧꯗ꯭ꯔꯁꯨ ꯑꯗꯨꯝ
ꯂꯩ ꯍꯥꯥꯟꯅ ꯍꯥꯟꯅ ꯇꯧꯔꯝꯕꯗꯣ ꯍꯥꯟꯅ ꯋꯥꯈꯜ ꯂꯩꯔꯝꯕꯗꯣ ꯑꯗꯨꯒꯤꯗꯣ ꯃꯥꯡꯉꯣꯏ ꯑꯃꯔꯛ ꯇꯧꯈꯤꯕꯗꯣ ꯃꯥꯡꯉꯣꯏ ꯍꯥꯏꯌꯦꯕ ꯁꯤꯁꯦ ꯗꯣꯛꯇꯔꯅ ꯍꯥꯏꯔꯛꯑꯦ ꯍꯥꯏꯕ
ꯇꯨꯝꯕ ꯌꯥꯗꯦꯕ ꯑꯗꯨꯝ ꯅꯥꯕꯒꯤꯀꯣ ꯆꯤꯛꯄꯒꯤꯗꯣ ꯍꯤꯗꯥꯛ ꯆꯥꯗ꯭ꯔꯗꯤ ꯇꯨꯝꯕ ꯌꯥꯗ꯭ꯔꯦ ꯍꯤꯗꯥꯛ ꯍꯥꯏꯕꯨ ꯎꯝ ꯅꯥꯕ ꯍꯥꯠꯍꯟꯍꯟꯕꯗꯣ
ꯀꯔꯤ ꯀꯔꯤꯗ
ꯅꯤꯤꯞꯇꯣ ꯆꯥꯌꯦꯦꯗꯤ ꯄꯦꯟ ꯀꯤꯂꯔ ꯆꯥꯔꯗꯤ